ꯑꯥ ꯍꯜꯂꯣ ꯑꯧ ꯇꯥꯢ ꯑꯥ
ꯁꯤꯛꯅꯦꯜ ꯌꯥ ꯌꯥꯗ꯭ꯔꯤꯕꯣ ꯍꯧꯖꯤꯛꯐꯥꯎ
ꯇꯤꯚꯤ ꯑꯩꯒꯤ ꯀꯩꯅꯣ ꯇꯧꯕꯒꯤꯅꯦ ꯂꯦꯞꯇꯣꯞ ꯂꯦꯞꯇꯣꯞ ꯑꯣꯏꯗꯣꯏꯅꯦ ꯃꯈꯣꯟꯁꯦ ꯈꯔ ꯊꯣꯛꯑꯦ ꯑꯩꯒꯤꯁꯦ ꯑꯍꯟ ꯑꯣꯏꯕꯒꯤ
ꯑꯁ ꯅꯪꯒꯤꯖꯦ ꯑꯗꯨꯃꯥꯏꯅ ꯃꯈꯣꯟ ꯊꯣꯛꯄ꯭ꯔꯥꯅꯦ ꯑꯩ ꯉꯁꯤ ꯊ ꯉꯥꯏꯔꯤ ꯈꯪꯕ
ꯃꯈꯣꯟ ꯈꯔ ꯇꯣꯛꯑꯦ ꯑꯗꯨꯏꯅꯤ ꯑꯍꯟꯕ ꯑꯣꯏꯌꯦ
ꯀꯩ ꯀꯩ ꯑꯥ ꯌꯥꯔꯦ ꯌꯥꯔꯦ ꯑꯩ ꯍꯥꯏꯕꯔꯣꯏꯒꯦ ꯎꯝ ꯀꯩꯩꯅꯣ ꯑꯥ ꯑꯗꯨꯗꯤ ꯅꯪ ꯐꯤꯝꯒꯨꯝꯕ ꯌꯦꯡꯕ ꯈꯣꯠꯄꯁꯦ ꯇꯧꯗ꯭ꯔꯣꯄꯥ
ꯐꯤꯂꯝ ꯐꯤꯂꯝ ꯈꯔꯗꯤ ꯌꯦꯡꯉꯦ ꯌꯥꯝꯃꯛ ꯌꯦꯡꯕ ꯌꯦꯡꯕꯗꯤ ꯑꯣꯏꯗꯦ ꯑꯗꯣ ꯑꯗꯨꯝꯗꯤ ꯌꯦꯡꯉꯦ
ꯀꯨꯝꯕꯗꯤ ꯑꯝꯇ ꯌꯦꯡꯗ꯭ꯔꯕꯣ
ꯑꯥ ꯑꯩꯗꯤ ꯊ꯭ꯔꯤꯂꯔꯅ ꯍꯦꯟꯅ ꯄꯥꯝꯃꯤ
ꯑꯠꯆꯥꯥ ꯑꯩ ꯑꯩ ꯑꯩꯒꯤ ꯇꯦꯖꯀ ꯃꯥꯟꯅꯩꯅꯦ ꯑꯗꯨꯗꯤ
ꯑꯁ ꯍꯩꯌꯦ ꯑꯦ ꯍꯦ ꯍꯦ
ꯀꯃꯥꯏꯅ ꯇꯧꯔꯅꯦ ꯀꯩꯅꯣ ꯊ꯭ꯔꯤꯂꯔꯒꯨꯝꯕꯗꯤ ꯖꯄꯥꯟ ꯑꯥ ꯀꯣꯔꯤꯌꯟ ꯀꯣꯔꯤꯌꯥꯒꯤꯒꯨꯝꯕꯁꯤ ꯌꯥꯝꯅ ꯐꯖꯅ ꯁꯦꯝꯕꯅꯦ
ꯁꯦꯝꯃꯦ ꯀꯣꯔꯤꯌꯟ ꯊ꯭ꯔꯤꯂꯔ ꯌꯥꯝ ꯅꯨꯡꯉꯥꯏꯌꯦ ꯑꯗꯒꯤ ꯁꯦꯝꯃꯦꯁꯦ ꯑꯩ ꯑꯩꯗꯤ ꯀꯣꯔꯤꯌꯟ ꯒꯤ ꯗ꯭ꯔꯃꯥꯗꯤ ꯔꯣꯃꯦꯟꯁꯀꯨꯝꯕꯁꯨ ꯑꯗꯨꯝ ꯌꯦꯡꯉꯦꯕꯀꯣ ꯌꯦꯡꯕꯗꯤ ꯑꯗꯣ ꯀꯩꯅꯣꯅ ꯊ꯭ꯔꯤꯂꯔꯅ ꯍꯦꯟꯅ ꯐꯖꯕ ꯍꯦꯜꯂꯦ ꯃꯣꯏꯒꯤ ꯅꯝꯃꯛꯄꯒꯤ ꯁꯤꯅꯦꯃꯥꯇꯣꯒ꯭ꯔꯥꯐꯤꯗꯒꯤ ꯍꯧꯔꯒ ꯂꯣꯏꯅꯃꯛ ꯊ꯭ꯔꯤꯂꯔꯅ ꯍꯦꯟꯅ ꯅꯨꯡꯉꯥꯏꯌꯦ
ꯑꯩꯗꯤ ꯌꯥꯔꯤꯉꯩ ꯌꯥꯔꯤꯉꯩ ꯀꯣ ꯀꯣꯔꯤꯌꯟꯒꯤ ꯊ꯭ꯔꯤꯂꯔꯗꯤ ꯑꯅꯝꯕ
ꯎꯝ
ꯑꯗꯨꯗꯤ ꯅꯪꯁꯨ ꯑꯅꯝꯕꯗꯤ ꯑꯗꯨꯝ ꯌꯦꯡꯅꯤ ꯌꯦꯡꯉꯝꯃꯅꯤ ꯍꯥ
ꯌꯦꯡꯉꯦ ꯑꯗꯨꯒ ꯑꯥ ꯀꯩꯅꯣꯒꯨꯝꯕꯁꯨ ꯑꯦꯅꯤꯃꯦꯒꯨꯝꯕꯁꯨ ꯌꯦꯡꯕ꯭ꯔꯣ
ꯑꯥ ꯌꯦꯡꯉꯦ ꯌꯦꯡꯉꯦ
ꯑꯥ ꯑꯩꯁꯨ ꯗꯨꯝ ꯌꯦꯡꯉꯦ ꯈꯔ ꯌꯥꯝ ꯌꯦꯡꯕꯗꯤ ꯑꯣꯏꯗꯦ ꯑꯩ ꯈꯔꯗꯤ ꯌꯦꯡꯉꯦ ꯑ ꯑꯦꯟ ꯁꯦꯔꯤꯁ ꯑꯃ ꯌꯦꯡꯉꯦ
ꯎꯝ
ꯑꯗꯒꯤ ꯑ ꯀꯩ ꯀꯩ ꯌꯦꯡꯉꯦ ꯑꯅꯝꯕꯅ ꯃꯨꯚꯤ ꯃꯨꯚꯤꯗꯤ ꯑꯗꯨꯝ ꯌꯦꯡꯉꯦꯕ ꯀꯣ ꯑꯗꯒꯤꯗꯤ ꯑ ꯇꯤ ꯁꯦꯔꯤꯁ ꯥꯑꯥ ꯑꯩ ꯀꯃꯥꯏ ꯍꯥꯏꯗꯣꯏꯅꯣ
ꯍꯥꯏꯌꯣ ꯑꯗꯨꯝ ꯃꯤꯡꯗꯨꯝ ꯄꯜꯂꯣꯅꯦ ꯀꯩꯝꯇ ꯀꯥꯏꯗꯦ ꯁꯤꯒꯤꯅ
ꯇꯣꯀꯤꯌꯣ ꯇꯣꯀꯤꯌꯣ ꯔꯤꯚꯦꯟꯖꯔꯁꯨ ꯌꯦꯡꯉꯦ ꯑꯦꯅꯔꯁꯇꯣ ꯌꯦꯅꯤꯡꯉꯦ ꯑꯗꯩ ꯗꯤ ꯑꯥ ꯀꯩꯅꯣꯁꯨ ꯑꯗꯨꯝ ꯌꯦꯡꯉꯦ ꯏꯁꯄꯥꯏꯐꯦꯠ ꯑꯍꯥꯟꯕ ꯍꯧꯔꯞ ꯄꯗꯤ ꯁꯐꯥꯏ ꯐꯦꯃꯤꯂꯤꯗꯒꯤ ꯌꯦꯡꯕ ꯍꯧꯔꯛꯑꯦ ꯑꯥ ꯑꯩ ꯑꯣ ꯑꯩ ꯑꯩ ꯂꯣꯏꯅꯃꯛ ꯑꯥ ꯁꯤ ꯂꯣꯏꯅꯃꯛ ꯇꯤ ꯌꯦꯡꯗ꯭ꯔꯤꯅ ꯇꯣꯁꯣ ꯑꯇꯨꯞꯄ ꯑꯗꯨꯝ ꯌꯥꯝ ꯄꯥꯝꯃꯦ ꯑꯗꯨꯒ ꯀꯩꯅꯣꯁꯨ ꯄꯥꯝꯃꯦ ꯒꯦꯕꯂꯤ ꯁꯇꯨꯗꯤꯑꯣꯒꯤ ꯃꯣꯏꯒꯤ ꯃꯨꯚꯤꯁꯤꯡꯁꯨ ꯌꯦꯡꯕ ꯌꯥꯝ ꯅꯨꯡꯉꯥꯏꯌꯦ
ꯑꯣ ꯅꯔꯨꯅꯥ ꯑꯦꯟ ꯁꯦꯔꯤꯁꯀꯤ ꯀꯩꯅꯣ ꯅꯔꯨꯇꯣ ꯀꯔꯤ ꯇꯔꯅ ꯀ꯭ꯋꯥꯏꯂ ꯄꯥꯝ ꯑꯥ ꯄꯥ ꯄꯥꯝꯕꯁꯦ ꯀꯔꯝꯕ ꯑꯣꯏꯗꯣꯏꯅꯣ
ꯂꯣꯏꯅꯃꯛ ꯄꯥꯝꯃꯦ ꯈꯟꯇꯣꯛꯄ ꯉꯝꯗ꯭ꯔꯦ ꯈꯟꯇꯣꯛꯄ ꯉꯝꯗ꯭ꯔꯦ ꯀꯦꯔꯦꯛꯇꯔ ꯃꯣꯏ ꯃꯣꯏꯒꯤ ꯀꯦꯔꯦꯛꯇꯔꯁꯤꯡꯗꯨꯒꯤ ꯑꯗꯨꯝ ꯏꯝꯄꯣꯔꯇꯦꯟꯁ ꯑꯗꯨꯝ ꯂꯩꯗꯅ ꯍꯥꯏꯗꯤ ꯑꯝ ꯑꯣꯜ ꯁꯦꯔꯤꯁꯇꯨꯗꯩꯗ ꯑꯐꯕ ꯑꯣꯏ ꯒꯦꯔꯥ ꯐꯠꯇꯕ ꯑꯣꯏꯒꯦꯔꯥ ꯃꯣꯏꯒꯤ ꯚꯦꯂꯨ ꯗꯨꯅ ꯑꯗꯨꯝ ꯁꯦꯔꯤꯁꯇꯣ ꯐꯖꯍꯟꯕ ꯉꯥꯛꯇꯅꯤꯅ ꯂꯣꯏꯅ ꯑꯗꯨꯝ
ꯃꯥꯅꯦ ꯃꯥꯅꯦ ꯂꯣꯏꯅ ꯄꯥꯝꯃꯦ ꯂꯣꯏꯅ ꯄꯥꯝ
ꯎꯝ ꯑꯣ ꯐꯖꯩꯑꯥ ꯑꯗꯒꯤ ꯀꯩꯅꯣ ꯃꯪꯒꯥ ꯒꯨꯝꯕ ꯃꯇꯦꯛ ꯄꯔꯝꯕꯅꯦ ꯑꯗꯣ ꯃꯪꯒꯥꯄꯕꯗꯤ ꯈꯔ ꯀꯩꯅꯣ ꯇꯧꯗꯦ ꯍꯩꯅꯕ ꯑꯣꯏꯗꯦ ꯑꯩꯉꯣꯟꯗ
ꯎꯝ
ꯅꯪ ꯑꯣ ꯑꯥ ꯀꯩꯅꯣ
ꯀꯩꯅꯣꯁꯨ ꯌꯦꯡꯉꯦ ꯑꯩꯗꯤ ꯆꯥꯏꯅꯤꯁ ꯄꯨꯔꯤꯁꯨ ꯌꯦꯡꯉꯦ
ꯆꯥꯏꯅꯤꯁ ꯕꯣꯝꯕꯤ
ꯆꯥꯏꯅꯤꯁ ꯆꯣꯝꯚꯤ ꯑꯣꯏꯔꯗꯤ ꯑꯥ ꯀꯩꯅꯣ ꯁꯤꯔꯤꯁꯔꯣ ꯅꯠꯇ꯭ꯔ ꯀꯩꯅꯣ
ꯁꯤꯔꯤꯁꯁꯨ ꯑꯗꯨꯝ ꯌꯦꯡꯉꯦ ꯃꯨꯚꯤ ꯑꯣꯏꯅꯁꯨ ꯌꯦꯡꯉꯦ
ꯌꯨꯅꯤꯠ ꯑꯥ ꯀꯩꯅꯣ ꯁꯤꯒꯤꯗꯨꯗꯤ ꯑꯩ ꯄꯥꯛ ꯌꯦꯡꯗꯦ ꯑꯗꯨꯒꯨꯝꯕꯗꯣ ꯌꯥꯝ ꯑ ꯐꯖꯅ ꯁꯦꯝꯗꯦꯕ ꯃꯣꯏꯒꯤꯁꯦ
ꯑꯥ ꯑꯗꯨ ꯀꯩꯅꯣ ꯑꯥꯝ ꯃꯣꯏꯒꯤ ꯍꯤꯁꯇꯣꯔꯤꯀꯜ ꯗ꯭ꯔꯃꯥ ꯌꯥꯝ ꯐꯖꯕꯅꯦ ꯑꯥꯌꯦꯟꯗꯦꯕꯤꯗꯒ ꯑꯥꯌꯟꯗꯦꯕꯤ ꯗꯒ ꯀꯩꯅꯣ ꯇꯧꯕꯅꯦ ꯌꯥꯝꯅ ꯔꯦꯇꯤꯡ ꯑꯩꯠ ꯄꯣꯏꯟ ꯅꯥꯏꯟ ꯂꯩ ꯑꯩꯠ ꯄꯣꯏꯟ ꯑꯩꯠ ꯄꯣꯏꯟ ꯀꯌꯥꯅꯣ ꯑꯦꯠ ꯄꯣꯏꯟ ꯁꯝꯊꯤꯡ ꯂꯩꯕꯒ ꯌꯥꯎꯕꯅꯤ ꯋꯥꯡꯉꯦ ꯑꯗꯨꯝ ꯆꯉꯥꯗꯨꯒ ꯀꯩꯝ ꯄꯤꯔꯛꯄ ꯅꯠꯇꯦ ꯑꯗꯨꯝ ꯃꯆꯥ ꯅꯨꯄꯥ ꯗꯨꯅꯥ ꯇꯥꯜꯂꯤꯁꯦ ꯀꯩꯅꯣ ꯇꯥꯟꯕ ꯋꯥꯅꯦ ꯍꯤ ꯉꯁꯥꯏ ꯑꯌꯥꯕ ꯃꯃꯥ ꯀꯩ ꯄꯨꯗꯣꯏꯅꯣ ꯀꯩ ꯑꯁ ꯇꯤꯜ ꯌꯥꯝ ꯌꯦꯡꯕꯗꯤ ꯅꯠꯇꯦ ꯇꯟꯈ꯭ꯔꯖꯥꯠꯅꯤꯗ
ꯎꯝ ꯍꯟꯗꯛ ꯀꯩꯅꯣ ꯑꯦꯟ ꯑꯦꯟꯒꯤ ꯁꯦꯔꯤꯁꯇꯣ ꯖꯥ ꯀꯩꯅꯣꯒꯤꯗꯣ
ꯑ
ꯑꯗꯨꯗꯤ ꯑꯟ ꯑꯟ ꯅꯧꯅ ꯃꯆꯥ ꯃꯁꯨꯒꯤ ꯑꯗꯨꯝ ꯊꯣꯛꯄꯗꯨꯗꯤ ꯐꯖꯗ꯭ꯔꯦꯗ
ꯐꯖꯗ꯭ꯔꯦ ꯐꯖꯗ꯭ꯔꯦ ꯌꯧꯗꯔꯦ ꯑꯃꯨꯛ ꯑꯝ ꯑ ꯌꯧꯗꯔꯦ ꯑ ꯊꯥꯏꯅꯒꯤ ꯀꯩꯅꯣꯗꯣ ꯐꯤꯂꯤꯡꯗꯣ ꯑꯝꯇ ꯁ꯭ꯁ
ꯎꯝ
ꯃꯦꯠꯆ ꯇꯧꯕ ꯑꯝꯇ ꯉꯝꯗ꯭ꯔꯦ ꯍꯧꯖꯤꯛꯇꯣ ꯑꯗꯨꯝ ꯑꯈꯣꯏꯅ ꯌꯦꯡꯉꯝꯕ ꯂꯦꯕꯦꯜꯗꯨꯒ ꯍꯥꯏꯔꯨꯔꯗꯤ ꯍꯧꯖꯤꯛ ꯂꯩꯔꯤꯕ ꯃꯑꯣꯡꯁꯦ ꯑꯗꯨꯝ
ꯎꯝ
ꯁꯦꯇꯤꯁꯐꯦꯛ ꯑ ꯁꯦꯇꯤꯁꯐꯦꯛꯇꯔꯤ ꯑꯃꯠꯇ ꯑꯣꯏꯗꯕꯒꯤ ꯇꯥꯏꯞꯇ ꯇꯧꯋꯦ
ꯃꯥꯅꯦ ꯃꯥꯅꯦ ꯌꯧꯗ꯭ꯔꯦꯕꯥ
ꯌꯧꯗꯦ ꯑꯗꯒꯤ ꯑꯥ ꯊꯥꯏꯅꯗꯤ ꯑ ꯑꯦꯅꯤꯃꯦꯒ ꯍꯥꯏꯔꯒ ꯑꯣꯜꯋꯦꯁ ꯂꯩ ꯕꯦꯔꯤ ꯑꯦꯛꯁꯥꯏꯇꯦꯠ ꯑꯗꯨꯝ ꯌꯦꯡꯅꯕ ꯑꯗꯨꯝ ꯑꯦꯛꯁꯥꯏꯇꯦꯠ ꯑꯣꯏꯔꯒ ꯑꯗꯨꯝ ꯂꯩꯕꯅꯦꯕ ꯍꯧꯖꯤꯛꯇꯤ ꯑꯗꯨꯁꯨ ꯃꯨꯛ ꯑꯣꯏꯗ꯭ꯔꯦ
ꯎꯝ
ꯑꯦꯛ ꯑꯝ ꯑꯩꯈꯣꯏꯒꯤ ꯔꯦꯁꯄꯣꯟꯁꯤꯕꯤꯂꯤꯇꯤꯅ ꯑꯣꯏꯗꯣꯏꯔꯥ ꯈꯣꯏ ꯏꯁꯥ ꯏꯁꯥꯒꯤ ꯊꯕꯛ ꯇꯧꯅꯅꯕ ꯆꯠꯄꯗꯣ
ꯎꯝ ꯃꯣꯏꯁꯦ ꯏꯁꯩꯒ ꯌꯥꯝ ꯇꯧꯔꯤꯍꯦ
ꯏꯅꯥꯎꯅꯨꯄꯥꯁꯤꯡꯅꯦ ꯏꯁꯩ ꯊꯥꯔꯝꯃꯒ ꯆꯠꯈꯔꯦ ꯑꯗꯨꯏꯅꯦ
ꯍꯌꯦꯡꯗꯤ ꯀꯩꯀꯩ ꯇꯧꯔꯅꯤ
ꯑꯥ ꯍꯌꯦꯡꯁꯨ ꯑꯗꯨꯝ ꯆꯞ ꯃꯥꯟꯅꯩꯌꯦ ꯍꯧꯒꯠꯂꯅꯤ ꯑꯩꯒꯤ ꯀ꯭ꯂꯥꯁ ꯆꯠꯀꯅꯤ ꯀ꯭ꯂꯥꯁ ꯍꯜꯂꯛꯑꯒ ꯇ꯭ꯌꯨꯁꯟ ꯑꯍ ꯆꯠꯀꯅꯤ
ꯎꯝ ꯑꯦꯛꯁꯥꯏꯁ ꯑꯗꯨꯗꯥ ꯖꯤꯝ ꯑꯗꯨꯗꯥꯗꯤ ꯇꯧꯗ꯭ꯔꯦ
ꯑꯥ ꯇꯧꯋꯦ ꯑꯌꯨꯛꯇ ꯆꯦꯜꯂꯦ
ꯑꯣ ꯐꯩ ꯐꯩ
ꯆꯨꯔꯗꯥꯏꯗ ꯋꯥꯀꯤꯡ ꯑꯃꯥꯢ ꯆꯦꯟꯕ
ꯑꯩꯔꯣ ꯑꯩ ꯖꯤꯝ ꯇꯧꯔꯝꯕꯅꯦ ꯑꯩ ꯍꯟꯗꯛꯁꯦ ꯎ ꯈꯨꯎ ꯗꯤꯁꯂꯣꯀꯦꯠ ꯇꯧꯕꯗꯒꯤ ꯑꯩ ꯇꯣꯛꯈ꯭ꯔꯦ ꯊꯦꯔꯥꯄꯤ ꯀꯟꯅ ꯆꯠꯂꯤ
ꯑꯣ ꯅꯨꯡꯉꯥꯏꯇꯦꯅꯦ ꯑ‌ꯦꯟꯒ ꯆꯞ ꯃꯥꯟꯅꯔꯦꯅꯦ ꯑꯗꯨꯗꯤ
ꯎꯄꯥꯏ ꯂꯩꯇ꯭ꯔꯦ ꯕꯣꯜ ꯁꯅꯕꯗꯒꯤ ꯁꯤꯑꯥ ꯀꯩꯅꯣ ꯁꯤ ꯁꯤ ꯅꯨꯄꯥꯗꯣ ꯑꯗꯨ ꯁꯥꯕꯗꯒꯤꯁꯨ ꯂꯣꯏꯟ ꯁꯣꯏꯈ꯭ꯔꯦꯅꯦ
ꯖꯔꯁꯤ ꯖꯔꯁꯤꯒ ꯂꯩꯔꯒ ꯂꯤꯠꯂꯝꯗꯣꯏ ꯃꯥꯜꯂꯦ
ꯑꯥ ꯍꯦꯛ ꯑ ꯁ ꯖꯔꯁꯤꯒ ꯇꯧꯔꯒ ꯑꯗꯨ ꯑꯗꯨꯝ ꯁꯣꯛꯈ꯭ꯔꯦ ꯎꯄꯥꯏ ꯂꯩꯇꯦ
ꯑꯅꯧ ꯑꯅꯧꯕ ꯂꯩꯒꯦ ꯇꯧꯕꯅꯦ ꯃꯥ ꯃꯥꯏ ꯐꯨꯔꯤꯠ ꯁꯤꯡꯗꯣ ꯑꯗꯨ ꯇꯧꯔꯝꯗ꯭ꯔꯤꯉꯩꯗ ꯍꯥꯟꯅ ꯁꯣꯛꯈ꯭ꯔꯦꯕ
ꯍ ꯑ ꯁꯣꯛꯈꯤꯕꯅ ꯍꯥꯜꯂꯦꯕ
ꯑ ꯁꯣꯛꯈꯤꯕꯅ ꯍꯥꯟꯅꯦ ꯑꯩ ꯀ‌ꯦ ꯀꯦꯔꯤꯌꯔ ꯍꯥꯟꯅ ꯂꯣꯏꯁꯤꯟꯈ꯭ꯔꯦꯅꯦ
ꯀ ꯀꯦꯔꯤꯌꯔ ꯍꯥꯟꯅ ꯂꯣꯏꯁꯟ
ꯑꯝ ꯏꯁꯇꯥꯟ ꯏꯁꯇꯥꯔ ꯅꯞꯀꯤ ꯇꯧꯔꯝꯕꯅꯦꯕ ꯑꯗꯨ ꯎꯄꯥꯏ ꯂꯩꯇ꯭ꯔꯦ ꯁꯣꯛ
ꯑꯁ ꯗꯥꯎ ꯌꯥꯗꯕꯅꯤ ꯇꯧꯏꯁ‌ꯦ
ꯃꯥꯄꯜ ꯁꯅꯥꯕ ꯑꯗꯨꯗ ꯑꯗꯨꯝ ꯁꯣꯛꯄ ꯑꯗꯨꯒꯤ ꯐꯤꯖ‌ꯣꯊꯦꯔꯥꯄꯤ ꯀꯟꯅ ꯇ ꯆꯠꯊꯔꯤ ꯆ ꯊꯥ ꯑꯝ ꯍꯞꯇꯥ ꯑꯅꯤꯅꯤ ꯍꯞꯇꯥ ꯑꯃ ꯍꯦꯟ ꯍꯦꯜꯂꯦ ꯍꯞꯇꯥ ꯑꯃ ꯍꯦꯟꯗꯧꯔꯦ ꯑꯃꯨꯛ ꯆꯠꯄ ꯑꯗꯨꯒꯤ ꯖꯤꯝꯖꯨ ꯗꯨ ꯖꯤꯝꯁꯨ ꯖꯤꯖꯤꯝ ꯑ ꯁꯤ ꯑꯗꯨꯝ ꯈꯔ ꯐꯖ ꯑ ꯐꯥꯔꯑꯗꯤ ꯑꯗꯨꯝ ꯁꯥꯟꯅꯥꯅꯤ ꯑꯃꯨꯛ
ꯎꯝ ꯖꯤꯝ ꯆꯠꯄꯖ‌ꯦ ꯅꯨꯡꯗꯤ ꯅꯨꯡꯉꯥꯏꯔꯝꯒꯗꯕ ꯃꯥꯜꯂꯤ
ꯋꯥꯕ ꯅꯦꯍꯦ
ꯑꯩ ꯑꯩ ꯑꯝ ꯑꯝꯇꯗꯤ ꯆꯠꯇ꯭ꯔꯤꯕ
ꯑ ꯅꯣꯏ ꯀꯩ ꯅꯣꯒꯤ ꯗꯤ ꯅꯣꯏ ꯅꯨꯄꯤꯒꯤꯗꯤ ꯌꯥꯝꯅ
ꯑꯥ ꯃꯣꯏ ꯃ ꯃꯈꯥꯔꯣꯝꯗꯣ ꯅꯨꯄꯤꯗꯤ ꯈꯣꯡ ꯂꯣꯝꯗꯣ ꯑꯗꯨ ꯐꯅꯌꯥꯝ ꯁꯥꯟꯅꯕꯅꯦ
ꯍꯂꯣ ꯎꯝ
ꯃꯊꯛꯂꯣꯝꯗꯤ ꯌꯥꯝ ꯀꯟꯅ ꯁꯥꯟꯅꯗ꯭ꯔꯁꯨ ꯌꯥꯔꯦꯕ ꯅꯨꯄꯤꯒꯤꯗ‌ꯦ
ꯑꯧ ꯑꯥꯎ ꯈꯣꯡ ꯑꯥꯎ ꯃꯤ ꯌꯥꯝ ꯁꯥꯟꯅꯔꯦ ꯑꯗꯨꯃꯥꯏꯅ
ꯎꯝ ꯈꯣꯡ ꯈꯣꯡꯗꯤꯀꯣ ꯑꯩꯈꯣꯏ ꯑꯩꯈꯣꯏ ꯅꯨꯄꯥꯗꯤ ꯍꯦꯟꯅ ꯀꯜꯂꯦ ꯅꯣꯏ ꯅꯨꯄꯤꯁꯤꯡ
ꯎꯝ ꯎꯝ ꯑꯣ
ꯑꯩꯈꯣꯏ ꯈꯣꯡ ꯁꯣꯜꯂꯦꯕ
ꯎꯝ ꯑꯗꯨꯗꯤ ꯈꯪꯗ꯭ꯔꯦ
ꯑꯗꯨꯗꫪ ꯋꯥꯛꯀꯤꯡ ꯆꯦꯟꯕꯁꯨ ꯌꯥꯝ ꯐꯩꯗ ꯅꯪ ꯇꯧꯋꯤꯗ‌ꯣ
ꯎꯝ
ꯀꯣꯐꯤ ꯌꯥꯝ ꯊꯛꯑꯣꯋꯩ ꯀꯥꯅꯤꯡꯗ꯭ꯔꯦꯗ
ꯀꯣꯐꯤ ꯊꯛꯄ ꯐꯕ꯭ꯔꯣ
ꯎꯝ ꯕ꯭ꯂꯦꯛ ꯀꯣꯐꯤꯗꯣ ꯍꯦꯛ ꯑꯌꯨꯛ ꯑꯗꯨꯝ ꯍꯧꯒꯠꯂꯦ ꯍꯥꯥ ꯎꯒꯂꯒ ꯕ꯭ꯂꯦꯛ ꯀꯣꯐꯤ ꯋꯤꯗꯥꯎꯠ ꯑꯦꯅꯤ ꯁꯨꯒꯔ ꯁꯨꯒꯔ ꯁꯨꯒꯔꯇꯣ ꯑꯇꯣꯞ ꯇꯣꯞꯄ ꯑꯣꯏꯔꯁꯨꯀꯣ ꯍꯞꯇꯥꯗ ꯑꯦꯂꯤꯁ ꯌꯥꯝ ꯆꯥꯅꯤꯡꯉꯁꯨ ꯕꯦꯀ꯭ꯔꯤ ꯑꯗꯨꯗꯥꯒꯨꯝꯕꯁꯨ ꯑꯃꯔꯛ ꯑꯅꯤꯔꯛ ꯀꯨꯝꯗꯤ ꯆꯥꯕ ꯌꯥꯏꯑꯕ ꯅꯨꯡꯇꯤꯒꯤ ꯑꯗꯨꯝ ꯆꯥꯅꯣ ꯁꯨꯒꯔꯁꯦ ꯑꯗꯨꯒ ꯊꯥꯎꯗꯅ ꯄꯥꯝ ꯄꯥꯥꯝ ꯑꯣꯏꯜꯀꯨꯝꯕꯁꯦ ꯄꯥꯝ ꯑꯣꯏꯜꯒꯨꯝꯕ ꯁꯤꯠ ꯑꯣꯏꯜꯎꯝꯕꯁꯦ ꯁꯤꯠ ꯑꯣꯏꯜꯒꯨꯝꯕ ꯌꯥꯎꯕꯁꯦ ꯁꯤꯁꯨ ꯐꯠꯇꯦꯕ ꯍꯣꯏ ꯅꯨꯡꯇꯤ ꯅꯨꯡꯇꯤꯒꯤꯗꯤ ꯑ ꯍꯞꯇꯥꯗ ꯑꯟ ꯑꯗꯨꯝ ꯆꯥꯒꯅꯨ ꯍꯥꯏꯕ ꯅꯠꯇꯦꯀꯣ ꯑꯗꯨꯝ ꯑꯣꯑ ꯔꯤꯒꯨꯂꯔ ꯑꯣꯏꯅ ꯆꯥꯒꯅꯣ ꯍꯥꯏꯕꯅꯤꯗ ꯃꯦꯟ ꯑꯗꯨꯒ ꯊꯨꯝꯒꯨꯝꯕꯁꯨ ꯌꯥꯝ ꯌꯥꯛꯄꯁꯦ ꯆꯥꯅꯣ ꯍꯥꯏꯕꯗꯤ ꯀꯦꯅꯣ ꯇꯧꯋꯦꯕ
ꯎꯝ
ꯁꯤ ꯑꯍꯨꯝꯁꯤꯅꯦ ꯃꯦꯟꯁꯦ
ꯑꯩꯅ ꯈ꯭ꯋꯥꯏꯗꯒꯤ ꯄꯥꯝꯕ ꯉꯥꯛꯇꯗꯤ ꯑꯣꯏꯗꯣꯏꯅꯦ
ꯍꯣꯏ ꯍꯣꯏ ꯃꯤ ꯃꯤꯖꯤꯡꯅ ꯂꯣꯏ ꯄꯥꯝꯕ ꯉꯥꯛꯇꯅꯦ
ꯎꯝ
ꯈꯔꯗ ꯈꯔ ꯈꯔ ꯌꯦꯡꯉ ꯆꯥꯗ꯭ꯔꯗꯤꯀꯣ ꯑꯗꯨꯝ ꯋꯥꯏꯕ ꯋꯦꯠ ꯀꯩꯅꯣ ꯐꯦꯠꯇ ꯑꯣꯏꯅ ꯂꯥꯛꯄꯗꯣ
ꯎꯝ
ꯅꯪ ꯅꯁꯥ ꯐꯥꯅꯤꯡꯉꯦ ꯍꯥꯏꯗꯤ ꯎꯝ ꯄ꯭ꯔꯣꯇꯤꯟꯁꯨ ꯗꯔꯀꯥꯔꯗꯤ ꯌꯥꯝ ꯑꯣꯏꯌꯦꯕ ꯀꯦꯅꯣ ꯋꯦꯠ ꯀꯨꯝꯅꯤꯡꯉꯦꯖꯦ ꯈꯪꯕ꯭ꯔꯥ
ꯑꯥ
ꯄ꯭ꯔꯣꯇꯤꯟꯖꯦ ꯍꯥꯏꯕꯗꯤ ꯕꯣꯏꯜ ꯑꯦꯛꯀꯨꯝꯕ ꯀꯣ ꯑ ꯑꯥ ꯁꯤꯒꯨꯝꯕ ꯅꯠꯇꯑ ꯎꯝ ꯆꯤꯀꯟꯒꯤ